ꯇꯥꯕꯔꯣ
ꯍꯣꯏꯅꯦ ꯇꯥꯏꯅꯦ꯫
ꯀꯩꯗꯧꯔꯤꯅꯣ꯫
ꯇꯨꯝꯃꯁꯤꯔꯗꯤ ꯇꯥꯎꯧꯕꯅꯦ ꯑꯗꯣ ꯑꯁ ꯇꯨꯝꯗ꯭ꯔꯤꯉꯩ ꯃꯃꯥꯡꯗ꯫ ꯅꯪꯕꯨ ꯅꯤꯡꯁꯤꯡꯉꯛꯄ ꯑꯗꯨꯒꯤ ꯇꯧꯔꯛꯄ꯫
ꯌꯥꯝ ꯅꯨꯡꯁꯤꯕꯗꯣ꯫
ꯑꯣ꯫
ꯌꯥꯝ ꯅꯨꯡꯁꯤꯕ ꯁꯥꯕꯗꯣ꯫
ꯁꯥꯕ ꯅꯠꯇꯦꯅꯦ꯫
ꯌꯥꯦ ꯅꯪꯨ ꯅꯪꯒꯨꯟ ꯈꯪꯉꯤ
ꯑ
ꯅꯪꯅ ꯑꯩꯕꯨ ꯅꯤꯡꯁꯤꯡꯑꯗꯤ ꯀꯌꯥꯃꯨꯛ ꯐꯕꯅꯥ
ꯍꯥꯥ
ꯑꯩꯕꯨꯗꯤ ꯅꯤꯡꯁꯤꯡꯕꯤꯔꯝꯃꯅꯤ ꯀꯌꯥꯃꯨꯛ ꯐꯒꯠ꯭ꯔꯦ
ꯅꯤꯡꯁꯤꯡꯉ ꯅꯤꯡꯁꯤꯡꯕꯒꯤ ꯇꯧꯔꯛꯄꯅꯤꯅ ꯑꯩ ꯅꯠꯇ꯭ꯔꯗꯤ ꯑꯁ ꯇꯣꯝꯃꯥꯗꯕꯅꯦ
ꯇꯝꯅꯤꯡ ꯅꯪ ꯇꯨꯝꯅꯤꯡꯗꯕ ꯑꯣꯏꯔꯝꯅꯤ ꯅꯨꯊꯤꯟ ꯇꯨꯝꯃꯝꯒꯅꯤꯀꯣ ꯅꯪ꯫
ꯇꯨꯝꯗꯦꯍꯦ꯫
ꯏ ꯅꯆꯤꯟ ꯊꯤꯒꯅꯨ ꯅꯆꯤꯟ ꯊꯤꯕ ꯉꯥꯡꯉꯦ ꯅꯪ꯫
ꯀꯔꯤꯅꯣ ꯈꯪꯗꯦ ꯇꯨꯝꯗꯦ ꯍꯥꯏꯔꯒ꯫
ꯅꯨꯡꯊꯤꯟꯗ ꯇꯨꯝꯕꯒꯤꯅꯦꯕ ꯃꯥ ꯍꯧꯖꯤꯛ ꯌꯥꯝ ꯑꯐꯥꯎ ꯁꯥꯕꯁꯦ꯫
ꯑꯁ ꯐꯣꯟ ꯇꯧꯔꯛꯑꯁꯨ ꯑꯗꯨꯝ ꯂꯥꯅ ꯈꯟꯕ꯫
ꯉꯥꯏꯍꯥꯛ ꯅꯣꯛꯁꯦ ꯇꯧꯕꯅꯦꯍꯦ ꯅꯪꯁꯨ ꯀꯩꯅꯣ ꯑꯁꯦꯡꯕ ꯍꯥꯏꯕꯤꯔꯁꯨ ꯁꯥꯎꯋꯦꯅꯦ꯫
ꯑꯗꯨ ꯍꯥꯏꯕ ꯋꯥꯕ ꯌꯥ ꯋꯥꯔꯥ꯫
ꯑꯗꯨ ꯍꯥꯏꯕ ꯋꯥꯔ ꯑꯩ꯫ ꯋꯥꯐꯥꯎ ꯉꯥꯡꯕ ꯍꯩꯇꯦꯅꯦ ꯅꯪ꯫
ꯋꯥꯐꯥꯎ ꯉꯥꯡꯕ ꯍꯩꯇ꯭ꯔꯦ ꯑꯩꯁꯦ꯫
ꯁꯤꯗ ꯅꯪ ꯀꯥꯏ ꯀꯥꯏ ꯆꯠꯀꯦꯅ꯫
ꯉꯁꯤ꯫
ꯎꯝ꯫
ꯉꯁꯤ ꯑꯩ ꯀꯩꯅꯣꯗ ꯆꯜꯂ꯫
ꯀꯥꯏꯗ꯫
ꯏꯁ ꯑꯩ ꯆꯥꯐꯝꯁꯨ ꯀꯥꯎꯈ꯭ꯔꯦꯅꯦ꯫ ꯍꯣꯏꯅꯦ ꯃꯐꯝ꯫ ꯃꯐꯝ ꯍꯨꯝ ꯃꯔꯤꯅꯤꯅꯦ ꯆꯠꯂꯤꯁꯦ꯫
ꯏ ꯆꯄꯗꯣ꯫
ꯍꯀꯥꯝ ꯆꯜꯂꯦ ꯇꯨꯝꯅꯤꯡꯕꯒꯤ ꯃꯥꯜꯂꯦꯀꯣ ꯍꯛꯀꯥꯝ ꯆꯟꯕꯁꯦ꯫
ꯍꯛꯀꯥꯝ ꯆꯟꯕ ꯍꯥꯏꯕ꯭ꯔꯥ ꯑꯗꯣ꯫ ꯀꯩ ꯍꯥꯏꯕ꯫
ꯍꯀꯥꯝ ꯆꯟꯕꯗꯣ꯫
ꯑꯝ ꯇꯧꯕꯗꯨꯔꯥ꯫
ꯑꯥ꯫
ꯍꯀꯥꯝ ꯆꯟꯕ ꯀꯧꯕ꯭ꯔꯥꯗꯣ꯫
ꯗꯨ ꯍꯀꯥꯝ ꯆꯟꯕ ꯀꯧꯑꯦ꯫
ꯑꯣ ꯑꯩꯗꯤ ꯈꯪꯗꯦ꯫
ꯁꯤ ꯅꯪꯗꯤ ꯈꯪꯉꯣꯏ ꯅꯪꯅ ꯈꯪꯒꯗꯕꯗꯤ ꯑꯩꯕꯨ ꯈꯛꯇ꯫
ꯃꯥꯅꯤꯅꯦ ꯆꯨꯝꯕꯅꯦ ꯑꯗꯨꯕꯨꯗꯤ꯫
ꯑꯩꯕꯨ ꯈꯛꯇ ꯅꯤꯡꯁꯤꯡꯕ ꯈꯛꯇꯅꯦ ꯅꯪꯅ ꯍꯩꯕ꯫
ꯎꯝ ꯅꯤꯡꯁꯤꯡꯒꯅꯨ ꯌꯥꯗꯦꯅꯦ꯫
ꯑꯥ
ꯅꯤꯡꯁꯤꯡꯒꯅꯨ ꯍꯥꯏꯕ ꯌꯥꯗꯦꯕ
ꯅꯞꯅꯤꯡꯉꯤꯅ ꯑꯩꯗꯤ
ꯁꯤꯕ ꯍꯥꯏꯁ
ꯑꯣꯛ ꯆꯖꯤꯔꯥ ꯀꯞꯁꯤ ꯔꯈꯔꯤ ꯍꯥꯏ ꯆꯖꯤꯔꯥ
ꯖꯒꯣꯏ ꯑꯣꯏꯅ ꯇꯧꯔꯣ꯫ ꯑꯗꯣ ꯑꯁ ꯑꯩꯅ ꯉꯁꯥꯏ ꯎꯋꯦ꯫
ꯑꯩꯕꯣ꯫
ꯎꯝ꯫
ꯀꯥꯏꯗ꯫
ꯑꯩꯅꯣꯏꯗ ꯂꯥꯛꯏꯕ ꯉꯁꯤꯁꯦ
ꯑ ꯑ
ꯅꯪꯅꯈꯩ ꯅꯪ
ꯅꯪ ꯉꯁꯤ ꯊꯔꯣꯏ ꯆꯥꯕ꯭ꯔꯥ꯫
ꯍꯣꯏ ꯑꯩꯈꯣꯏ ꯉꯁꯤ ꯊꯔꯣꯏ ꯏꯟꯖꯥꯡ
ꯑꯗꯨꯅꯦꯕ ꯊꯔꯣꯏ ꯆꯥꯝꯕ ꯈꯣꯠꯄꯗ ꯎꯑꯦꯕ
ꯑꯣꯍꯣ ꯑꯣ ꯅꯪ ꯂꯥꯛꯄ꯭ꯔꯥ ꯑꯩ ꯊꯔꯣꯏ ꯆꯥꯝꯕꯗꯣ
ꯍꯣꯏ ꯀꯥꯎꯒꯦ ꯇꯧꯔꯒ ꯑꯁ ꯀꯥꯎꯒꯦ ꯇꯧꯔꯒ ꯀꯧꯕ ꯇꯟꯈ꯭ꯔꯕ
ꯀꯧꯔꯛꯀꯦ ꯍꯥꯏꯗꯦ ꯀꯩꯅꯣ ꯅꯪꯁꯨ ꯏꯊꯟꯇ ꯆꯥꯝꯕ ꯌꯥꯝ ꯅꯨꯡꯉꯥꯏ ꯇꯦ ꯋꯥꯔꯤ ꯁꯥꯔꯒ ꯆꯥꯝꯅꯤꯉꯥꯏ
ꯏꯀꯥꯏꯕꯗꯨ
ꯏꯁ ꯅꯪꯁꯨ ꯏꯀꯥꯏꯒꯟꯕꯗ ꯃꯇꯥꯡ ꯆꯥꯗꯦ ꯏꯀꯥꯏꯒꯗꯕꯅ ꯏ ꯀꯥꯏꯗꯦ
ꯏꯁ ꯑꯩꯗꯤ ꯌꯥꯝ ꯏꯀꯥꯏꯗ
ꯅꯣꯏ ꯂꯣꯝꯗ ꯑꯣꯛꯆꯥꯛ ꯂꯧꯕ ꯂꯥꯛꯑꯦ ꯉꯁꯥꯏꯗꯣ
ꯑꯣ
ꯏꯅꯦ ꯑꯃ ꯑꯗꯨꯝ ꯂꯩꯌꯦꯕ ꯑꯥꯗ ꯏꯅꯦꯀꯣ ꯏꯅꯦ ꯍꯣꯏꯗ ꯑꯣꯛꯆꯥꯛꯗꯣ ꯌꯥꯝ ꯂꯩꯕ ꯑꯗ ꯑꯁ ꯆꯥꯛ ꯂꯧꯕ ꯂꯥꯛꯄꯅꯦ ꯑꯣꯛꯆꯥꯛꯇꯣ ꯄꯨꯕꯅꯦꯅ
ꯑ
ꯅꯪꯕꯨ ꯀꯧꯅꯤꯡꯉꯥꯏꯗꯣ ꯇꯟꯈ꯭ꯔꯕ
ꯑꯣꯛꯆꯥꯛ ꯂꯧꯕ ꯂꯥꯛꯄ ꯑꯣꯏꯔꯗꯤ ꯑꯩꯈꯣꯏꯒꯤꯁꯨ ꯌꯥꯝ ꯂꯩꯕꯗꯨ ꯄꯤꯕ ꯌꯥꯒꯗꯨꯕꯨ
ꯑꯦ ꯉꯁꯥꯏꯅ ꯍꯥꯏꯕ ꯌꯥꯗ꯭ꯔꯣ
ꯑꯗꯨꯅꯤ ꯅꯪꯗꯤ ꯑꯩꯅ ꯀꯧꯁꯨ ꯀꯧꯔꯣꯏ ꯑꯩꯁꯨ ꯀꯧꯁꯨ ꯀꯧꯔꯣꯏ
ꯀꯧꯗ꯭ꯔꯁꯨ ꯐꯣꯟꯗ ꯇꯧꯔꯒ ꯑꯁ ꯑꯩꯈꯣꯏ ꯅꯣꯏ ꯑꯣꯛ ꯀꯨꯝꯕ ꯂꯣꯏꯔꯗꯤ ꯂꯩꯑꯦ ꯈꯣꯠꯂꯦ ꯍꯥꯏꯕ ꯌꯥꯗ꯭ꯔꯣ
ꯅꯪꯅ ꯍꯦꯟꯅ ꯉꯛꯈ꯭ꯔꯦ ꯑꯩꯉꯣꯟꯗꯒ ꯍꯥꯏꯔꯛꯑꯅꯨ ꯌꯥꯔꯦ ꯃꯥꯅ ꯁꯣꯏꯗꯤ ꯁꯣꯏꯔꯒ ꯑꯩꯉꯣꯟꯗꯒ ꯍꯥꯏꯔꯤꯅꯤ ꯂꯥꯛꯀꯅꯤ ꯈꯣꯠꯀꯅꯤꯁꯨ ꯍꯥꯏꯗꯦ ꯅꯪꯗꯤ ꯁꯥꯎꯅꯤꯡꯉꯦꯗ ꯈꯜꯂꯗꯤ
ꯑꯁꯦꯡꯕꯅꯦ ꯑꯩ ꯅꯪ ꯀꯃꯥꯏꯅꯥ ꯈꯪꯗꯨꯏꯅꯣ ꯅꯪ ꯑꯩ ꯊꯤ ꯏꯀꯥꯏꯔꯦ ꯅꯍꯥꯟꯁꯨ ꯀꯩꯅꯣ ꯇꯧꯕꯗꯣ
ꯀꯩ
ꯅꯪꯕꯨ ꯨꯀꯥꯔꯤ ꯊꯦꯡꯉꯦ ꯀꯩꯅꯣ ꯇꯧꯕꯗꯣ ꯅꯪꯅ ꯈꯨꯄꯥꯛ ꯄꯤꯕꯗꯣ ꯑꯩꯉꯣꯟꯗ
ꯌꯥꯔꯦ ꯅꯪꯁꯨ
ꯑꯗꯒꯤ ꯑꯁ ꯏꯀꯥꯏꯔꯦ ꯏꯀꯥꯏꯕꯒ ꯍꯥꯢꯌꯦ
ꯑꯩ ꯅꯉꯣꯟꯗ ꯀꯔꯝꯒꯥꯟꯗ ꯈꯨꯄꯥꯛ ꯊꯒꯦ ꯅꯪ ꯅꯠꯇ꯭ꯔꯣ ꯊꯥꯔꯤꯗꯣ ꯅꯍꯥꯜ
ꯇꯧꯁꯤꯟꯒꯅꯣ ꯇꯧꯁꯤꯟꯒꯅꯣ
ꯈꯨꯄꯥꯛ ꯈꯨꯄꯥꯛ ꯊꯥꯕ ꯁꯥꯕꯔ ꯍꯥꯏꯔꯒ ꯑꯁꯦꯡꯕꯒꯤ ꯊꯥꯔꯛꯄꯗꯣ ꯅꯍꯥꯟꯅ
ꯏꯁ ꯅꯪ ꯅꯉꯣꯟꯗ ꯈꯨꯄꯥꯛ ꯌꯥꯝ ꯁꯥꯎꯅ ꯈꯨꯄꯥꯛ ꯊꯥꯕꯗꯣ ꯀꯥꯎꯔꯕꯣ꯫
ꯏꯁ ꯏꯁ ꯑꯗꯨꯒ ꯑꯩꯅ ꯄꯣꯠ ꯆꯩꯩ ꯄꯤꯔꯒ ꯅꯪꯅ ꯀꯔꯤꯅꯣ ꯑꯩꯒꯤ ꯑꯩꯉꯣꯟꯗ ꯇꯧꯕꯗꯣ
ꯀꯔꯤ
ꯐꯨꯔꯛꯄꯗꯨ ꯄꯣꯠ ꯆꯩ ꯑꯗꯨꯒ ꯄꯣꯠ ꯆꯩ ꯍꯥꯞꯄꯃꯨꯛ ꯁꯥꯔꯒ ꯅꯪꯅ ꯐꯨꯑꯦ
ꯌꯥꯔꯦꯗ ꯃꯤ ꯑꯣꯟꯅꯔꯕꯅꯦ ꯅꯪ
ꯌꯥꯔꯦ
ꯎꯝ ꯎꯝ ꯄꯨꯡꯁꯦ ꯇꯔꯥ ꯍꯦꯜꯂꯦꯅꯦ
ꯉꯥꯜꯂꯤꯗ ꯄꯨꯡ ꯑꯃ ꯑꯅꯤ ꯑꯗꯨꯃꯥꯏꯅ ꯇꯨꯝꯃꯤꯁꯦ
ꯑꯩꯕꯨꯗꯤ ꯌꯥꯏꯅꯦ
ꯑꯩꯁꯨ ꯌꯥꯥꯏ
ꯅꯪꯅꯅꯦ ꯌꯥꯔꯛꯇꯣꯏꯁꯦ
ꯌꯥꯔꯦ ꯅꯪꯗꯤ ꯍꯛꯆꯥꯡ ꯅꯨꯡꯉꯥꯏꯇꯕꯅꯤꯅ ꯇꯨꯝꯅꯤꯡ ꯑꯅꯤ ꯉꯍꯥꯛ ꯂꯩꯔꯗꯤ
ꯍꯟꯗꯛ ꯑꯩ ꯍꯛꯆꯥꯡ ꯀꯩꯁꯨ ꯇꯧꯗ꯭ꯔꯦ
ꯍꯤꯗꯥꯛ ꯆꯥꯕꯒꯤ ꯑꯃꯨꯛ ꯇꯨꯝꯅꯤꯜꯂꯛꯑꯅꯤ ꯉꯩꯍꯥꯛ ꯂꯩꯔꯗꯤ
ꯏꯁꯁ ꯑꯩ ꯅꯪꯗꯧꯅ ꯇꯧꯗꯦꯗ
ꯑꯥ ꯑꯥ ꯀꯅꯥꯅꯣ ꯉꯁꯥꯢ ꯑꯩ ꯐꯣꯟ ꯇꯧꯔꯛꯑꯒ ꯑꯩ ꯍꯧꯒꯠꯄꯗ ꯉꯥꯏꯔꯤ ꯍꯥꯏꯅ ꯢꯁꯧ ꯂꯥꯡꯕꯁꯤ ꯂꯥꯡꯕꯁꯤ ꯇꯥꯕ ꯍꯥꯏꯔꯁꯨ ꯑꯣ ꯇꯥꯢ ꯍꯥꯢꯔꯒ ꯑ ꯇꯧꯔꯛꯌꯦ
ꯅꯪ ꯇꯧꯁꯨ ꯇꯧꯔꯛꯇꯅ ꯃꯤ ꯑꯣꯟꯅꯔꯦ ꯅꯪ
ꯅꯆꯤꯟ ꯊꯤꯗꯅ
ꯏꯁ ꯀꯣꯛꯁꯦ ꯍꯥꯒꯠꯆꯕꯅꯥ ꯍꯥꯒꯠꯆꯕꯅꯥ
ꯏꯔꯨꯗꯣ ꯈꯔ ꯈꯔ ꯂꯨꯖꯧꯑꯣ ꯇꯥꯟꯃꯟꯈ꯭ꯔꯦ ꯑꯦ ꯇꯨꯒꯨꯠꯆꯩꯌꯦ
ꯢꯁꯥ ꯅꯨꯡꯉꯥꯏꯇꯦ ꯍꯥꯏꯔꯒ ꯇꯨꯒꯠꯆꯩꯌꯦ ꯀꯔꯤꯀꯤꯅꯣ ꯏꯁꯤꯡ ꯏꯁꯤꯡ ꯂꯩꯇ꯭ꯔꯗꯤ ꯇꯨꯒꯠꯆꯕ꯭ꯔꯣ
ꯍꯣꯏ ꯍꯣꯏ
ꯏꯁꯤꯡ ꯂꯩꯇꯦ ꯍꯥꯢꯔꯒ ꯇꯨꯒꯠꯆꯩꯌꯦ ꯨ ꯂꯨꯒꯦꯅ ꯇꯧꯕꯅꯦ ꯀꯣꯛꯁꯦ
ꯎꯝ ꯑꯗꯨ ꯀꯩꯗꯧꯔꯕ
ꯏꯁꯤꯡ ꯂꯩꯇ꯭ꯔꯕ
ꯎꯝ ꯎꯝ ꯍꯣꯢ ꯍꯣꯢ
ꯏꯔꯨꯅꯤꯉꯥꯏ ꯃꯤ ꯁꯥꯟꯅꯕ ꯈꯣꯠꯄꯕ ꯏꯔꯨ ꯉꯥꯏ ꯂꯩꯇꯅ ꯇꯣꯛꯈ꯭ꯔꯦ
ꯑꯦꯇꯣꯈ꯭ꯔꯦ
ꯇꯧꯗꯤ ꯇꯣꯛꯇꯦ ꯇꯣꯛ ꯀꯦ ꯇꯧꯋꯦ
ꯏꯁ ꯌꯥꯏꯍꯦ ꯅꯪꯁꯨ ꯌꯥꯏꯍꯦ ꯑꯩ ꯑꯩ ꯃꯥꯜꯂꯛꯀꯗꯧꯔꯦꯍꯦ
ꯅꯪ ꯃꯥꯟꯕꯗ ꯇꯝꯈ꯭ꯔꯕꯣ
ꯑꯁ
ꯀꯩꯒꯤꯅꯣ ꯅꯕꯥꯟꯅꯤ ꯌꯥꯝ ꯃꯅꯩꯁꯤꯕꯨ ꯄꯣꯛꯃꯤꯟꯅꯕ꯭ꯔꯣ
ꯍꯣꯏ
ꯅꯨꯄꯥ ꯅꯨꯄꯥ ꯃꯆꯥꯁꯦ ꯑꯁ ꯄꯣꯛꯃꯤꯟꯅꯕ ꯃꯥꯜꯂꯦ
ꯃꯥꯅꯦ ꯃꯥꯅꯦ ꯃꯥꯅ ꯈꯔ ꯍꯥꯟꯅ ꯄꯣꯛꯈꯤꯕ ꯑꯩꯅ ꯆꯍꯤ ꯀꯌꯥꯒꯤ ꯃꯇꯨꯡꯗ ꯄꯣꯛꯂꯛꯄ ꯀꯨꯟꯊ꯭ꯔꯥ ꯃꯇꯨꯡꯗ
ꯎꯝ ꯑꯁ ꯅꯪ ꯃꯥꯟꯕꯗꯣ ꯑꯁ ꯀꯔꯤꯅꯣꯅꯦ
ꯀꯩ ꯀꯩ
ꯑꯩꯗꯤ ꯎ ꯃꯥꯕꯨ ꯂꯝꯕꯤ ꯕꯖꯥꯔꯒꯨꯝꯕ ꯊꯦꯡꯅꯔꯗꯤ ꯅꯪꯅꯦꯅ ꯀꯧꯗꯧ ꯃꯥꯜꯂꯦ ꯑꯩꯗꯤ
ꯐꯤꯔꯣꯟꯗ ꯌꯦꯡꯉꯣ ꯐꯤꯔꯣꯟꯗ ꯃꯥꯅ ꯃꯤ ꯈꯔ ꯋꯥꯡꯕꯅꯦ ꯑꯩꯅ ꯈꯔ ꯄꯤꯛꯄꯅꯤ ꯑꯩꯗꯤ ꯁꯝ ꯁꯥꯡꯗꯗꯤ
ꯑꯣ ꯃꯥꯁꯨ ꯁꯥꯡꯉꯗꯤ
ꯁꯥꯔꯁꯨ ꯋꯥꯡꯕꯗ ꯌꯦꯡꯉꯣ ꯑꯩ ꯃꯥꯗꯤ ꯌꯥꯝ ꯋꯥꯡꯕꯅꯦ ꯑꯩꯗꯤ ꯄꯤꯛꯄꯅꯦ
ꯅꯪ ꯃꯥꯟꯕꯁꯦ ꯃꯥꯅ ꯍꯦꯟꯅ ꯃꯥꯡꯕ꯭ꯔꯥ ꯅꯪꯅ ꯍꯦꯟꯅ ꯃꯥꯟꯕ꯭ꯔꯥ
ꯃꯥꯅ ꯍꯦꯟ ꯃꯥꯟꯕꯅꯦ
ꯀꯅꯥꯒ ꯃꯥꯥꯟꯕ
ꯑꯩꯉꯣꯟꯗꯒꯤ ꯃꯥꯟꯅ ꯑꯩꯅ ꯑꯩ ꯃꯥꯟꯕꯅꯦ
ꯅꯪꯅ ꯃꯥ ꯃꯥꯟꯕ
ꯎꯝ ꯍꯣꯏ ꯆꯨꯝꯃꯤ ꯀꯩꯩꯅꯣ ꯄꯪꯅꯣꯛꯇ ꯅꯣꯛꯑꯦ ꯑꯩꯁꯤ ꯅꯨꯄꯥꯁꯤꯅꯀꯣ ꯑꯩ ꯁꯥꯎꯅꯤꯡꯒꯗꯧꯔꯦ ꯑꯩꯒꯤ ꯏ ꯍꯥꯏꯒꯠꯀꯗꯧꯔꯦ ꯏ ꯁꯥꯔꯛꯑꯦꯀꯣ ꯇꯥꯗ꯭ꯔꯣ ꯅꯪ ꯈꯣꯟꯖꯦꯜ ꯇꯥꯗꯤꯌꯦ ꯇꯥꯗꯕ꯭ꯔꯣ